ꯍꯜꯂꯣ
ꯕ꯭ꯔꯗꯔꯗꯤ ꯀꯩ ꯇꯧꯔꯤꯒꯦ
ꯍꯜꯂꯣ
ꯍꯜꯂꯣ ꯇꯥꯗꯕ꯭ꯔꯣ
ꯇꯥꯏꯌꯦ
ꯀꯩꯗꯧꯔꯤꯒꯦ
ꯑꯁ ꯏꯔꯨꯔ ꯂꯣꯏꯔꯒ ꯑꯗꯨꯝ ꯐꯝꯃꯒ ꯂꯩꯌꯦ ꯊꯥꯥꯎꯝꯃ ꯌꯥꯗꯀꯣ
ꯑꯁ
ꯇꯥꯕ꯭ꯔꯣ
ꯍꯜꯂꯣ
ꯇꯥꯏꯌꯦ ꯇꯥꯏꯌꯦ ꯈꯔꯁꯨ ꯈꯔꯁꯨ ꯍꯩꯁꯤꯡꯕ ꯇꯝꯃꯁꯦ ꯑꯩꯈꯣꯏ ꯍꯩꯁꯤꯡꯕ ꯍꯩꯁꯤꯡꯗ꯭ꯔꯗꯤ ꯌꯥꯔꯣꯏ
ꯎꯝ ꯑꯗꯨꯅꯦ
ꯀꯩ
ꯀꯔꯤ ꯏꯟꯁꯥꯡ ꯊꯣꯡꯕ꯭ꯔꯣ
ꯑꯂꯨꯒ ꯎꯝ ꯂꯧ ꯂꯐꯨ ꯂꯐꯣꯏꯒꯤ ꯑꯃ ꯂꯩꯕꯗꯣ ꯂꯥ ꯍꯥꯏꯕꯗꯣ ꯑꯗꯨ ꯊꯣꯡꯗꯣꯏꯅꯦ꯫
ꯑꯣ
ꯅꯣꯏꯗꯤ ꯊꯣꯡꯉꯕꯣ
ꯎꯝ ꯑꯩꯈꯣꯏꯗꯤ ꯆꯥꯛ ꯊꯣꯡꯕ ꯂꯣꯏꯔꯦ꯫ ꯉꯥꯏꯔꯤꯕꯅꯦ ꯆꯥꯛ ꯆꯥꯅꯤꯉꯥꯏ꯫
ꯑꯩꯈꯣꯏ ꯏꯇꯩꯩꯃꯥꯅ ꯊꯣꯡꯕꯅꯦ꯫
ꯑꯣ ꯊꯣꯡꯕꯤꯅꯕ ꯃꯤ ꯂꯩꯕꯁꯦ ꯌꯥꯝ ꯅꯨꯡꯉꯥꯏꯔꯕꯅꯦ꯫
ꯎꯝ
ꯑꯩꯈꯣꯏꯗꯤ ꯂꯩꯇꯕꯒꯤ ꯏꯁꯥꯅ ꯊꯣꯡꯉꯦ ꯊꯕꯛ ꯍꯜꯂꯛꯑꯒ
ꯎꯝ ꯑꯗꯨꯅꯦ ꯅꯨꯄꯤ ꯍꯥꯏꯕꯗꯤ ꯑꯗꯨꯃꯥꯏꯅ ꯇꯧꯒꯗꯕꯅꯦ꯫
ꯑꯣ ꯑꯗꯨꯅꯦ ꯅꯨꯄꯥꯁꯤꯡꯅ ꯑꯗꯨꯝ ꯅꯨꯄꯤꯗꯨ ꯋꯥꯔꯁꯨ ꯑꯗꯨꯝ ꯍꯤꯡꯕ ꯇꯥꯕꯅꯦ꯫ ꯇꯧꯕ ꯌꯥꯗꯕꯅꯤꯅ ꯅꯨꯄꯥꯁꯤꯡꯗꯤꯀꯣ
ꯅꯨꯄꯥ ꯅꯨꯄꯥꯁꯤꯡꯁꯨ ꯃꯇꯝꯅ ꯎꯝ ꯍꯥꯏꯕꯗꯤ
ꯇꯨꯝꯃꯒ ꯀꯣ ꯍꯤꯞꯔꯒ ꯆꯥꯛ ꯂꯥꯝꯃꯗꯤ ꯑꯃꯨꯛ ꯍꯧꯒꯠꯂꯒ ꯆꯥꯕ ꯄꯨꯛ ꯊꯜꯂꯒ ꯑꯃꯨꯛ
ꯇꯨꯝꯕ ꯑꯗꯨꯅ ꯂꯣꯏꯔꯦꯗ ꯑꯗꯨꯃꯥꯏꯅ ꯇꯧꯕꯤꯗ꯭ꯔꯗꯤ ꯅꯨꯄꯥ ꯃꯥꯟꯗ꯭ꯔꯦꯗꯅ ꯅꯨꯄꯥ ꯅꯨꯄꯤꯒꯤ ꯊꯕꯛ ꯅꯨꯄꯤꯕꯨ ꯅꯨꯄꯤꯕꯨ ꯃꯇꯦꯡ ꯄꯥꯡꯔꯗꯤ ꯅꯨꯄꯤꯅ ꯉꯝꯕ ꯃꯥꯟꯕꯅꯦꯕꯀꯣ ꯑꯗꯨꯝ ꯇꯨꯝꯕꯗꯨꯅ ꯐꯔꯦꯕ ꯗꯨꯅꯦ ꯑꯗꯨꯃꯥꯏꯅ ꯇꯧꯑꯣ
ꯅꯨꯡꯁꯤ ꯅꯨꯡꯁꯥꯗ ꯊꯕꯛ ꯁꯨꯔꯒ ꯑꯗꯨꯝ ꯇꯧꯕꯅꯦ
ꯁꯨꯕꯅꯦ ꯁꯨꯕꯅꯦ
ꯎꯝ ꯐꯖꯅ ꯇꯧꯕꯅꯦ ꯑꯈꯣꯏꯗꯤ ꯅꯨꯄꯥꯒꯤ ꯊꯕꯛ ꯂꯩꯏ ꯅꯨꯄꯤꯒꯤ ꯊꯕꯛ ꯇꯣꯉꯥꯟ ꯇꯣꯉꯥꯟꯅ ꯂꯩꯏ
ꯑꯣ
ꯒꯤ
ꯂꯒꯔ ꯅꯨꯃꯤꯠ ꯆꯨꯞꯄ ꯍꯤꯞꯔꯒ ꯂꯩꯕꯁꯤꯡꯗꯣ ꯆꯥ ꯆꯥꯛꯁꯤꯡꯗꯨꯅꯦ ꯍꯥꯏꯔꯤꯁꯦ
ꯎꯝ ꯌꯨꯝꯗ ꯂꯥꯔꯗꯤ ꯑꯗꯨꯝ ꯔꯦꯁ ꯇꯧꯕꯀꯣ ꯎꯝ ꯄꯥꯟ ꯊꯣꯛꯔꯗꯤ ꯑꯗꯨꯝ ꯊꯕꯛ ꯊꯕꯛ ꯑꯗꯨꯝ ꯇꯧꯕ
ꯑꯗꯣ ꯅꯪꯗꯤ ꯊꯕꯛꯇ ꯆ ꯆꯣ ꯆꯠꯄ꯭ꯔꯥ
ꯑ ꯅꯨꯇꯤꯒꯤ ꯆꯠꯂꯦꯗ ꯑꯩꯗꯤ ꯅꯨꯡꯇꯤꯒꯤ ꯑꯗꯨꯝ ꯆꯠꯂꯦ ꯑꯩ ꯊꯕꯛ ꯁꯨꯕꯀꯣ ꯖꯨꯒꯂꯤ ꯇꯧꯕ ꯎꯝ ꯑꯗꯨꯝ ꯇꯧꯋꯦꯕ
ꯄꯩꯁꯥꯗꯤ ꯑ ꯌꯥꯝ ꯇꯨꯡꯁꯤꯜꯂꯝꯃꯅꯤꯅꯦ ꯑꯗꯨ ꯗꯤ ꯅꯨꯄꯤꯒꯨꯝꯕꯗꯤ ꯀꯣꯏꯕ꯭ꯔꯣ ꯕ꯭ꯔ ꯕ꯭ꯔꯥꯗꯔꯁꯦ
ꯅꯨꯄꯤ ꯀꯣꯏꯗꯦꯗꯥ ꯑꯩꯗꯤ ꯊꯕꯛꯇ ꯑꯗꯨꯝ ꯊꯕꯛꯇ ꯑꯗꯨꯝ ꯇꯨ ꯄꯨꯛꯅꯤꯡ ꯇꯧꯔꯒ ꯄꯩꯁꯥꯕꯨꯗꯤ ꯌꯥꯝ ꯂꯩꯔꯦꯗꯥ ꯎꯝ
ꯑꯣ ꯅꯨꯄꯤ ꯅꯨꯄꯤ ꯀꯣꯏꯕ ꯍꯧꯕ ꯌꯥꯔꯦ ꯀꯩꯅꯣ ꯑꯗꯨꯗꯤ ꯑꯩꯗꯤ ꯍꯤꯞꯔꯒ ꯂꯩꯕꯁꯤꯡ ꯃꯔꯛꯇꯨꯗ ꯌꯥꯎꯕ꯭ꯔꯥꯅ ꯈꯟꯕ ꯑꯩ ꯌꯥꯝ
ꯎꯝ
ꯁꯣꯏꯈ꯭ꯔꯦꯀꯣ ꯕꯇꯔꯒꯤꯗ ꯉꯥꯛꯄꯤꯒꯅꯤ
ꯌꯦꯡ ꯑꯍꯧꯕꯗꯗꯤ ꯐꯖꯅ ꯌꯦꯡꯉꯃꯅꯤ ꯍꯟꯗꯛꯇꯤ ꯌꯦꯡꯗꯦꯗ ꯇꯨꯝꯕꯗꯣ ꯇꯨꯝꯕ ꯏꯁꯀꯦꯗꯨꯜꯗꯣ ꯌꯥꯗꯕꯒꯤ ꯀꯣꯛ ꯆꯤꯛꯄ ꯍꯧꯔꯦꯕꯀꯣ
ꯏꯁꯥ ꯅꯨꯡꯉꯥꯏꯇ꯭ꯔꯦꯒꯣ ꯑꯗꯨꯗꯨꯒꯤ ꯂꯦꯞꯄ꯭ꯔꯦ ꯂꯦꯞꯈ꯭ꯔꯦ
ꯑꯣꯀꯞ ꯎꯝ ꯊꯥꯎꯖꯟ ꯇ꯭ꯋꯦꯟꯇꯤ ꯁꯤꯁ ꯋꯥꯔꯜ ꯀꯞꯁꯦ ꯅꯨꯡꯉꯥꯏꯗꯤ ꯅꯨꯡꯉꯥꯏꯍꯦ ꯑꯗꯨ ꯇꯥꯏꯃꯤꯡꯗꯣ ꯈꯔꯗꯤ ꯐꯔꯛ ꯇꯥꯏꯑꯕ ꯇꯨꯝꯕ ꯃꯇꯝꯁꯦ
ꯋꯥꯔꯜ ꯀꯞꯀꯤ ꯃꯁꯥꯒꯤꯅꯤꯗ ꯑꯗꯨꯗꯤ
ꯎꯝ ꯑꯦ ꯇ꯭ꯋꯦꯟꯇꯤ ꯇ꯭ꯋꯦꯟꯇꯤ ꯁꯤꯛꯁꯀꯤꯁꯦ ꯀꯅꯥꯅ ꯉꯝꯒꯅꯤ ꯅꯪ ꯄ꯭ꯔꯤꯗꯤꯛ ꯇꯧꯕ ꯈꯪꯕ꯭ꯔꯣ
ꯈꯪꯗꯦꯗ ꯑꯉꯝꯕ ꯑꯗꯨꯝ ꯉꯝꯖꯁꯅꯨ ꯑꯁꯤ ꯑꯗꯣ ꯔꯣꯅꯥꯜꯗꯣ ꯍꯥꯏꯕ ꯅꯨꯄꯥꯗꯣ ꯉꯝꯃꯗꯤ ꯅꯨꯡꯉꯥꯏꯅꯤꯍꯦ
ꯎꯝ ꯗꯨꯅꯦ ꯅꯪꯗꯨ ꯑꯗꯨꯀꯣ ꯐꯖꯅ ꯇꯧꯔꯦ ꯃꯥꯁꯨ ꯉꯝꯅꯤꯉꯥꯏ ꯀꯣ
ꯈꯪꯗꯦꯗ ꯃꯥꯗꯣ ꯐꯨꯜ ꯃꯦꯁ ꯐꯥꯎꯕ ꯆꯠ ꯐ ꯐꯨ ꯃꯦꯁ ꯐꯥꯎꯕ ꯁꯥꯟꯅꯕ ꯉꯝꯗ꯭ꯔꯕ ꯃꯥꯂꯦꯗ ꯅꯍꯥꯟ ꯃꯥ ꯊꯣꯛꯄꯗ ꯒꯣꯜ ꯑꯃ ꯑꯃꯨꯛ ꯆꯜꯂꯦ ꯃꯤ ꯁꯕꯁꯇꯤꯇ꯭ꯌꯨꯠ ꯆꯪꯕꯣ ꯅꯨꯄꯥꯗꯨꯅ
ꯎꯝ ꯃꯥꯒꯤ ꯁꯕꯁꯇꯤꯇ꯭ꯌꯨꯠꯅꯦꯕ ꯐꯣꯔꯇꯤ ꯐꯣꯔꯇꯤ ꯋꯥꯟ ꯌꯥꯔꯁ ꯑꯣꯏꯈ꯭ꯔꯤꯕ ꯑꯃ ꯑꯗꯨꯒꯤꯀꯣ ꯎ ꯑꯗꯨꯒꯤꯅꯦ ꯃꯥꯗꯤ ꯅꯤꯁꯥꯁꯨ ꯆꯥꯗꯦ ꯐꯖꯅ ꯋꯥꯔꯛ ꯑꯥꯎꯠ ꯇꯧꯕꯒꯤꯀꯣ ꯕ꯭ꯂꯠ ꯗꯣꯅꯦꯁꯟ ꯇꯧꯋꯦ ꯃꯥꯒꯤ ꯕꯣꯗꯤꯗꯁꯨ ꯇꯠꯇꯨ ꯐꯥꯎ ꯂꯩꯇꯦꯕ ꯑꯗꯨꯒꯤ ꯃꯥ
ꯅꯪ ꯅꯪꯗꯤ ꯑꯥ ꯅꯪꯁꯨ ꯑꯗꯨꯃꯥꯏꯅ ꯇꯧꯕ꯭ꯔꯥ ꯑꯗꯣ ꯃꯥ ꯄꯥꯝꯃꯤꯗꯣ ꯃꯥꯒꯤ ꯑꯦꯇꯔꯒꯨꯝꯕ ꯃꯥ ꯀꯅꯥ ꯑꯐꯕ ꯇꯧꯕꯗꯣ ꯅꯪꯁꯨ ꯅꯉꯣꯟꯗ ꯌꯥꯎꯕ꯭ꯔꯥ ꯍꯥꯏꯕ
ꯑꯥ ꯑꯩꯈꯣꯏꯒ ꯆꯞ ꯃꯥꯟꯅꯩꯌꯦ ꯃꯈꯣꯏꯗꯤ ꯎꯝ
ꯑꯩꯁꯨ ꯈꯟꯖꯩꯌꯦ ꯈꯖ ꯇꯧꯕ ꯉꯝꯃꯦꯕꯀꯣ
ꯎꯝ ꯊꯤꯒ ꯆꯞ ꯃꯥꯟꯅꯕꯅꯦ
ꯕ꯭ꯔꯗꯔꯁꯦ ꯑꯥ ꯇꯤꯟꯁꯦ ꯌꯥꯝ ꯍꯩꯗꯧ ꯃꯥꯜꯂꯦ ꯅꯨꯄꯤꯒ ꯌꯥꯝ ꯃꯥꯂ ꯋꯥ ꯉꯥꯡꯕꯗꯀꯣ ꯌꯥꯝ ꯂꯤꯊꯣꯛ
ꯑꯗꯨꯝ ꯇꯧꯕꯅꯦ ꯅꯪꯒ ꯈꯔ ꯃꯥꯟꯅꯕꯅꯦ ꯑꯩꯁꯦ
ꯑꯩꯗꯤ ꯑꯩꯗꯤ ꯑꯥ ꯑꯩꯗꯤ ꯑꯗꯨꯃꯥꯏꯅꯗꯤ ꯇꯧꯗꯦ ꯂꯩꯊꯣꯛ ꯂꯩꯁꯤꯟ ꯑꯗꯨꯒꯨꯝꯕ ꯍꯩꯇꯦꯗ ꯅꯪꯒ ꯃꯅ ꯑꯩꯒ ꯃꯥꯟꯅꯩ ꯍꯥꯏꯁꯦ ꯀꯃꯥꯏꯅ ꯈꯪꯉꯤꯅꯣ ꯑꯩ ꯍꯧꯖꯤꯛꯇꯤ ꯌꯥꯝ ꯍꯥꯏꯗ꯭ꯔꯤꯗꯅ
ꯅꯪꯒ ꯃꯅꯥꯕꯅꯦꯕ
ꯋꯥ ꯉꯥꯡꯕꯗ ꯅꯪ ꯐꯖꯅ ꯉꯥꯡꯉꯦꯕ ꯑꯗꯣ ꯍꯩꯁ ꯍꯤꯡꯉꯦꯕ ꯑꯉꯥꯡꯁꯦ
ꯍꯩ ꯁꯤꯡꯗꯦꯗ ꯁꯤꯟ ꯈꯇꯪ ꯏꯪꯕꯩ ꯋꯥꯅꯦ ꯍꯩꯁꯤꯡꯕꯒꯤ ꯋꯥꯗꯨꯗꯤ ꯑꯥ ꯂꯩꯍꯧꯔꯦꯗ
ꯎꯝ
ꯕꯗꯔ ꯗꯤ ꯀꯩ ꯀꯩ ꯍꯣꯅꯔꯤꯒꯦ
ꯑꯗꯨꯗꯤ ꯑꯗꯨꯝ ꯊꯕꯛ ꯁꯨꯔꯒ ꯑꯗꯨꯝ ꯂꯩꯕꯅꯤꯗ ꯃꯨꯀꯥ ꯎꯝ ꯅꯪ ꯀꯗꯥꯏꯗ ꯂꯩꯕ꯭ꯔꯣ
ꯑꯩ ꯑꯣ ꯂꯩꯐꯝꯗꯨꯗꯤ ꯍꯥꯏꯕ ꯅꯨꯡꯉꯥꯏꯔꯔꯣꯏ ꯑꯗꯣ ꯀꯣꯟꯅ ꯍꯥꯏꯔꯁꯦ ꯍꯥꯏꯔ ꯍꯥꯏꯅꯔꯁꯦ ꯇꯣ
ꯍꯥꯏꯕꯗꯤ ꯔꯥ ꯑꯗꯨꯝ ꯅꯪ ꯂꯥꯏꯔꯤꯛꯁꯦ ꯃꯈꯥ ꯑꯗꯨꯝ ꯆꯠꯊꯕ꯭ꯔꯥ ꯃꯄꯥꯟ ꯂꯝꯗ ꯇꯧꯕ꯭ꯔꯥ ꯍꯥꯏꯕꯅꯤꯗ ꯅꯪꯒꯤ ꯒ꯭ꯔꯦꯖꯨꯑꯦꯁꯟꯁꯦ ꯃꯅꯤꯄꯨꯔꯗ ꯂꯣꯏꯕ꯭ꯔꯥ
ꯑꯥ ꯇꯝꯒꯗꯕ ꯂꯣꯏ ꯂꯣꯏꯔꯦ ꯌꯨꯝ ꯄꯥꯅꯤꯉꯥꯏ ꯈꯛ ꯇ ꯉꯥꯏꯔꯕꯅꯦ ꯑꯗꯨ ꯅꯨꯄꯥꯗꯣ ꯖꯨꯠ ꯆꯥꯗꯕꯒꯤ ꯑꯩ ꯉꯥꯏꯍꯜꯂꯤꯕ
ꯑꯣ ꯑꯗꯨꯅ ꯐꯩ
ꯑꯣ ꯄꯥꯜꯂꯗꯣꯏꯅꯦ
ꯎꯝ ꯊꯥꯎꯖꯟ ꯊꯥꯔꯇꯤ ꯃꯅꯨꯡꯗ ꯄꯥꯜꯂꯣ ꯎꯝ ꯇꯕꯅꯦ
ꯅꯤꯄꯥꯟꯒꯤꯒ꯭ꯔꯥꯝ ꯑꯆꯧꯕ ꯑꯃ ꯂꯩꯌꯦꯟ
ꯎꯝ
ꯑꯥꯗ
ꯐꯖ ꯐꯖꯅ ꯊꯥꯎꯑꯣ
ꯅꯠꯇꯦ ꯁꯤ ꯍꯥꯏꯕ ꯑꯃ ꯂꯩꯇꯦꯗ ꯌꯦꯡ ꯈꯤꯅꯤꯗ
ꯌꯦꯡꯉꯣ ꯌꯦꯡꯉꯣ ꯅꯨꯄꯤꯒꯤ ꯃꯍꯧꯁꯥꯅꯦꯗꯣ ꯅꯨꯄꯤ ꯂꯣꯟꯃꯛ ꯑꯗꯨꯃꯥꯏꯅ ꯇꯧꯕ ꯃꯥꯜꯂꯦ
ꯑꯩꯅ ꯃꯥꯒꯤ ꯄꯣꯛꯅꯐꯝꯗꯨ ꯊꯤꯗꯣꯛꯂꯒ ꯃꯥꯅ ꯃꯄꯨꯟꯁꯤ ꯆꯨꯞꯄ ꯂꯩꯒꯗꯕ ꯃꯌꯨꯝꯗꯨꯗꯤ ꯆꯦꯛꯁꯤꯟꯅ ꯌꯦꯡꯁꯤꯟꯕ ꯇꯥꯏ ꯑꯗꯨꯒꯤ ꯅꯨꯄꯤꯒꯤ ꯃꯍꯧꯁꯥꯔ ꯃꯍꯧꯁꯥ ꯄꯥ ꯅꯠꯇꯕ꯭ꯔꯥ ꯑꯗꯨꯗꯤ ꯈꯪꯗꯦꯕ
ꯃꯍꯧꯁꯥꯅꯦꯕ
ꯃꯍꯧꯁꯥ ꯅꯠꯇꯦ ꯃꯥꯕꯨ ꯐꯨꯒꯅꯤ ꯍꯥꯏꯕ ꯃꯥꯕꯨ ꯐꯨꯒꯅꯤ ꯍꯥꯏꯕ ꯏꯃꯨꯡꯗꯨꯗ ꯈꯪ ꯈꯪꯅ ꯆꯪꯏ ꯇꯣꯡꯁꯟꯒꯗ꯭ꯔꯣ ꯍꯥ ꯅꯪꯁꯨ
ꯃꯥ ꯑꯗꯨꯝꯥꯏꯅ ꯊꯤ ꯊꯤꯔꯒ ꯑꯗꯨꯝ ꯑꯗꯨꯃꯥꯏꯅ ꯆꯠꯄꯅꯦ ꯃꯈꯣꯏꯗꯤ ꯑꯗꯨꯝ ꯎꯝ ꯀꯣ ꯊꯤ ꯊꯤꯔꯒ ꯑꯗꯨꯝ ꯂꯣꯛꯈꯥꯗ ꯇꯥꯕ ꯑꯗꯨꯃꯥꯏꯅ ꯇꯧꯕꯅꯦ ꯅꯨꯄꯤꯁꯤꯡꯁꯦ
ꯃꯣꯏ ꯈꯪꯅꯕ ꯅꯨꯄꯥꯗꯨꯁꯨ ꯆꯥꯗ꯭ꯔꯗꯤ ꯊꯤꯕ ꯇꯥꯕꯅꯤ ꯀꯩꯅꯣ ꯃꯣꯏꯅ ꯂꯨꯅ ꯇꯧꯕꯤꯔꯗꯤ ꯊꯤꯅꯤꯡꯉꯥꯏ ꯀꯩꯁꯨ ꯂꯩꯇꯦꯗꯅ
ꯎꯝ ꯑꯗꯨꯃꯥꯏꯅ ꯇꯧꯕꯅꯦ ꯑꯗꯨꯃꯥꯏꯅ ꯇꯧꯕꯅꯦ
ꯑꯥ
ꯐꯖꯅ ꯇꯧꯑꯣ ꯕꯔꯁꯅꯥ ꯇꯧꯔꯒꯀꯣ
ꯑꯣ ꯑꯗꯣ ꯕ꯭ꯔꯗꯔꯗꯤ ꯅꯨꯄꯤ ꯀꯣꯏꯗꯦ ꯍꯥꯏꯕꯅꯤꯅ ꯌꯥꯝ ꯐꯩꯌꯦ
ꯎꯝ ꯑꯗꯨꯃꯥꯏꯅ ꯇꯧꯕꯅꯦ
ꯌꯥꯝ ꯐꯩꯌꯦ ꯀꯣꯏꯒꯨ ꯀꯣꯏꯒꯅꯨꯀꯣ ꯅꯨꯄꯥꯁꯤꯡꯁꯦ ꯐꯥꯕ ꯃꯔꯛꯇ ꯌꯧꯔꯝꯒꯅꯤ ꯅꯪꯗꯤ ꯑꯗꯣ ꯐꯠꯇꯕ ꯃꯌꯥꯝꯁꯨ ꯂꯩ ꯌꯥꯝ ꯂꯩꯌꯦꯕꯀꯣ ꯅꯨꯄꯤ ꯀꯣꯏꯔꯒ ꯅꯨꯄꯤꯒꯤ ꯑꯋꯥꯠꯄ ꯀꯩ ꯀꯥ ꯈꯪꯗꯕ ꯑꯩ ꯀꯔꯤ ꯇꯧꯔꯗꯤ ꯃꯥ ꯄꯦꯟꯒꯅꯤ ꯍꯥꯏꯕ ꯈꯪꯗꯕ ꯃꯤ ꯃꯌꯥꯝ ꯂꯩꯌꯦꯕꯀꯣ ꯑꯗꯨ ꯃꯔꯛꯇ ꯑꯗꯨꯒꯤ ꯌꯥꯎꯔꯨꯅꯨ ꯅꯪꯗꯤ ꯀꯣꯢꯗꯕ ꯅꯪꯗꯨ ꯐꯩꯌꯦꯕ
ꯃꯤ ꯃꯤ ꯈꯪꯗꯕ ꯃꯤꯉꯣꯟꯗ ꯃꯤꯒꯤ ꯄ꯭ꯔꯥꯏꯚꯦꯠ ꯑꯗꯨꯃꯥꯏꯅ ꯍꯥꯏꯕ ꯌꯥꯗꯦꯕꯀꯣ ꯑꯗꯨꯝ ꯂꯣꯟꯅ ꯇꯧꯗꯕꯅꯤ ꯀꯣ ꯅꯪꯁꯨ ꯅꯪꯒꯤ ꯅꯨꯄꯥꯕꯨ ꯌꯥꯝꯅ ꯅꯨꯡꯁꯤꯔꯒ ꯂꯩꯌꯨꯀꯣ
ꯅꯨꯡꯁꯤꯕꯗꯣ ꯃꯥ ꯃꯁꯛ ꯈꯪꯗꯦꯕ
ꯎꯝ
ꯇꯧꯕꯤꯃꯟ ꯈꯪꯗꯕ ꯍꯥꯏꯗꯣꯏꯔꯥ ꯀꯔꯤꯅꯣ ꯈꯪꯗꯦ
ꯎꯝ
ꯑꯩꯒꯤ ꯑꯄꯥꯝꯕꯁꯨ ꯈꯪꯗꯕ ꯑꯩꯗꯤ ꯃꯃꯜ ꯑꯇꯥꯡꯕꯒꯨꯝꯕ ꯄꯥꯝꯗꯦꯕꯀꯣ
ꯗꯨꯁꯨ ꯐꯖꯩꯌꯦ ꯍꯥꯢ
ꯑꯗꯨ ꯑꯗꯨꯗꯣ ꯈꯤꯇꯪ ꯐꯥꯎꯕ ꯑꯗꯨ ꯄꯤꯁꯛ ꯄꯤꯛꯄ ꯄꯩꯁꯥꯁꯨ ꯇꯤꯡꯉꯣꯏꯗꯕ ꯑꯗꯨꯒꯨꯝꯕ ꯐꯥꯎꯕ ꯄꯤꯕ ꯄꯤꯕ ꯉꯝꯗꯕ ꯃꯥꯒꯤ ꯆꯤꯟꯕꯥꯟꯗꯨꯗꯤ ꯂꯣꯏꯔꯦ ꯂꯤꯁꯤꯡ ꯇꯔꯥꯃꯨꯛ ꯂꯤꯁꯤꯡ ꯇꯔꯥ ꯂꯥꯛꯀꯤ ꯋꯥꯔꯤ ꯉꯥꯛ ꯇ
ꯎꯝ
ꯑꯗꯨ ꯀꯅꯥꯗꯦꯗꯅ ꯃꯃꯜ ꯂꯩꯇꯕ ꯄꯣꯠ ꯐꯥꯎꯕ ꯄꯤꯕ ꯍꯩꯌꯦꯡ ꯉꯝꯗ ꯀꯥꯟꯗꯨꯗ ꯃꯥꯒꯤ ꯀꯔꯤ ꯂꯥꯛꯀꯤ ꯋꯥꯔꯤꯗꯣ ꯁꯥꯟꯅꯔꯒ ꯀꯅꯥꯅ ꯇꯥꯅꯤꯡꯗꯣꯏꯅꯣ
ꯃꯥꯅꯦ ꯃꯥꯅꯦ ꯅꯪꯅ ꯍꯥꯢꯗꯨ ꯆꯨꯝ ꯆꯨꯝꯃꯤꯀꯣ ꯢꯆꯟ
ꯌꯥꯝ ꯆꯨꯝꯃꯦ
ꯇꯟ ꯍꯥꯏꯁꯦ ꯀ꯭ꯔꯝ ꯀꯥꯟꯗ ꯑꯥ ꯑꯣꯀꯦ ꯀꯩꯔꯝꯀꯥꯟꯗ
ꯑꯩꯁꯦ ꯅꯥꯏꯟꯇꯤꯟ ꯅꯥꯏꯟꯇꯤ ꯁꯤꯛꯁꯇ ꯄꯣꯛꯒꯦ
ꯑꯣ ꯑꯣ ꯑꯣꯏꯔꯝꯒꯅꯤ ꯑꯗꯨꯗꯤ
ꯎꯝ ꯅꯪꯗꯤ
ꯑꯩꯗꯤ ꯑꯉꯥꯡ ꯑꯣꯏꯔꯤꯗ ꯅꯠꯇꯦ ꯍꯥꯏꯗꯣꯛꯄ ꯌꯥꯗꯤꯌꯦ
ꯍꯥꯏꯕ ꯌꯥꯗꯤꯌꯦ ꯆꯍꯤ ꯒ ꯀꯩꯒ
ꯎꯝ ꯗꯨꯃꯥꯏꯅ ꯁꯤꯀ꯭ꯔꯦꯠ ꯊꯝꯒꯗꯕꯅꯦꯀꯣ
ꯎꯝ ꯊꯝ ꯊꯝꯒꯗꯕꯅꯤ
ꯎꯝ
ꯑꯗꯣ ꯍꯣꯔꯦꯟꯗꯤ ꯕꯣꯜ ꯌꯦꯡꯗꯣꯏꯔꯥ
ꯌꯦꯡꯅꯤ ꯎꯝ
ꯑꯣ ꯀꯩꯀꯩ ꯃꯦꯆ ꯂꯩꯒꯦ ꯉꯁꯤꯗꯤ ꯑꯩꯗꯤ ꯀꯣꯛ ꯆꯤꯛꯄꯅ
ꯏꯖꯤꯞꯀꯤꯁꯤ ꯏꯖꯤꯞꯀꯤꯁꯤ ꯀꯃꯥꯏꯟ ꯇꯧꯕ꯭ꯔꯥ ꯌꯦꯡꯅꯤꯡꯕꯀꯣ ꯑꯈꯣꯏꯒꯤꯁꯦ
ꯑꯣ ꯏꯖꯤꯞ ꯏꯖꯤꯞꯀꯤ ꯁꯥꯟꯅꯕꯗꯣ ꯀꯃꯥꯏ ꯇꯧꯒꯦ ꯑꯩꯗꯤ ꯑꯃꯨꯛ ꯐꯥꯎ ꯌꯦꯗ꯭ꯔꯤꯌꯦ
ꯢꯖꯤꯞꯀꯤꯁꯦ ꯁꯥꯂꯥ ꯁꯥꯂꯥꯒ ꯃꯈꯣꯏ ꯆꯪꯉꯦꯕ ꯢꯖꯤꯞꯁꯦ